ꯍꯜꯂꯣ ꯎꯝ ꯇꯥꯕꯥ ꯖꯥꯡꯁꯦ ꯃꯃꯤꯅꯤ
ꯀꯩꯀꯩ ꯁꯦꯝꯃꯤꯅꯣꯅꯦ
ꯁꯦꯕꯣꯠ ꯊꯣꯡꯒꯦꯅ ꯕꯣꯔꯥ ꯍꯧꯔꯒ ꯁꯦꯕꯣꯠ ꯁꯦꯝꯃꯤ
ꯍꯥꯎꯅꯤꯅꯦ ꯀꯩꯀꯩ ꯕꯣꯔꯥ ꯍꯧꯗꯣꯏꯅꯣ
ꯄꯨꯣꯔꯥꯗꯤ ꯏꯟꯖꯥꯡ ꯊꯥꯛꯅꯕꯅꯤꯗ ꯏꯆꯝ ꯆꯝꯅ ꯍꯧꯔꯒ ꯏꯟꯖꯥꯡꯗꯣ ꯊꯥꯛꯇꯣꯏꯗꯣ ꯉꯁꯤ ꯁꯤꯁꯦ ꯉꯥꯔꯤ ꯌꯥꯎꯗꯕ
ꯑꯣ ꯃꯦꯔꯥꯃꯦꯁ ꯇꯧꯗꯕ
ꯑꯥ ꯑꯥ ꯑꯥ ꯂꯩꯕꯥꯛ ꯄꯣꯛꯕꯗ ꯍꯦꯛ ꯍꯧꯖꯤꯛ ꯃꯦꯔꯥꯅ ꯆ ꯁꯥꯏꯌꯦꯕ ꯑꯗꯨ ꯀꯔꯤ
ꯍꯩꯗꯨꯁꯨ
ꯐꯇꯅ ꯍꯋꯥꯏ ꯊꯣꯡꯉꯦ ꯐꯖꯅ ꯁꯦꯕꯣꯠ ꯑꯣꯏꯅ ꯊꯣꯡꯉꯁꯦ ꯕꯣꯔꯥ ꯍꯧꯔꯒꯅ
ꯃꯦꯔꯥꯃꯦꯠꯁꯤꯁꯨ ꯃꯈꯜ ꯑꯃꯅꯦ ꯑꯗꯨꯝ ꯍꯥꯎꯋꯦꯗꯀꯣ ꯌꯥꯎꯗꯦ
ꯍꯥꯎ
ꯀꯩꯅꯣꯒꯤ ꯎꯁꯣꯞꯇꯁꯨ ꯍꯣꯏ ꯃꯩꯇꯩꯒꯤ ꯃꯩꯇꯩꯒꯤ ꯃꯩꯇꯩꯒꯤ ꯅ ꯐꯠꯇꯕ ꯗꯔꯥ ꯧꯔꯒꯤꯗꯣꯏ ꯃꯥꯜꯂꯦ ꯃꯦꯔꯥꯃꯦꯁ ꯇꯧꯅꯕꯗꯣ ꯑꯗ ꯃꯣꯏꯅ ꯄꯅꯤꯔꯒ ꯇꯧꯔꯒ
ꯎꯝ
ꯑꯗꯨꯝ ꯑꯗꯨꯒꯤ ꯃꯣꯏꯒꯤ ꯏꯔꯣꯝꯕꯒꯗꯣ ꯑꯗꯨꯝ ꯉꯥꯔꯤ ꯊꯥꯛꯆꯗ꯭ꯔꯁꯨ ꯊꯥꯎ ꯈꯔ ꯉꯧꯔꯒ ꯇꯧꯗꯣ ꯑꯗꯨꯝ ꯍꯥꯎꯋꯦꯕ
ꯑꯥꯎꯁ ꯐꯠꯇꯣꯛ ꯆ꯭ꯔꯥ
ꯁꯦꯕꯣꯠꯇꯤ ꯂꯩꯔꯤꯔꯣ ꯀꯩꯅꯣ ꯍꯤꯡꯒꯣꯜꯗ ꯍꯦꯛꯏꯔꯣ ꯀꯩꯅꯣ
ꯂꯩꯔꯤꯅꯤꯗꯒꯣ ꯏꯖꯥꯡꯒ ꯊꯃꯥꯗꯗ ꯑꯣꯔ ꯄꯥꯡꯈꯣ ꯊ
ꯀꯣ ꯂꯩꯕꯕꯁꯤ ꯀꯩꯅꯣꯗꯤ ꯇꯧꯋꯦꯅꯦ ꯍꯥꯔ ꯅꯨꯡ ꯆꯥꯏꯕ ꯈꯣꯠꯄ ꯃꯌꯥꯝꯁ ꯅꯕꯀꯣ ꯀꯩꯅꯣ ꯇꯧꯅꯕ ꯈꯣꯠꯅꯕ ꯆꯥꯎꯅꯕꯅ ꯇꯧꯕꯁꯤꯗ ꯃꯥꯅꯤ ꯑꯗꯨꯅꯦ ꯍꯥꯔ ꯆꯥꯏꯗꯕ ꯄꯣꯠ ꯂꯩꯇ꯭ꯔꯦ ꯑꯗꯣ ꯑꯩꯈꯣꯏꯁꯨ ꯈꯪꯉꯤꯅꯤ ꯍꯥꯔ ꯆꯥꯏꯗꯦ ꯍꯥꯔ ꯆꯥꯏꯔ ꯌꯣꯜꯂꯛꯏꯅꯦꯁꯦꯀꯣ ꯑꯗꯨꯝ ꯆꯥꯗꯣꯏꯅꯤ ꯁꯤ ꯑꯗꯨꯝ ꯆꯥꯗꯕꯗꯤ ꯌꯥꯗꯦ
ꯎꯝ
ꯑꯗꯣ ꯈꯖꯤꯛ ꯈꯖꯤꯛ ꯃꯤ ꯍꯥꯔ ꯆꯥꯕꯗ ꯍꯦꯃꯟ ꯂꯥꯛꯃꯟꯕ ꯑꯣꯏꯗꯣꯏꯔꯥ ꯄꯛꯅꯗꯕ ꯑꯣꯏꯗꯣꯏꯔꯥ ꯆꯥꯕꯒ ꯅꯨꯡꯗꯥꯡꯒ ꯌꯧꯕ ꯅꯪꯗꯕꯤꯗ ꯊꯥꯡꯖꯤꯡꯗ ꯆꯥꯔꯨꯕꯗꯒꯤꯅꯦ ꯑꯗꯨ ꯆꯥꯔꯨꯕꯗꯒꯤꯅꯦ ꯑꯗꯒꯤ ꯀꯔꯤ ꯍꯣꯁꯄꯤꯇꯥꯜꯗ ꯄꯨꯈꯠꯅꯕ ꯐꯦꯃꯤꯂꯤ ꯄꯨꯂꯞ ꯄꯨꯜꯂꯞꯀꯣ ꯀꯤꯖꯩ ꯑꯁꯨꯝꯕꯁꯤꯁꯨ ꯑꯃꯨꯛ
ꯎꯝ ꯑ ꯃꯣꯏꯅ ꯑꯗꯨ ꯆꯥꯕ ꯈꯛꯀꯤ ꯃꯥꯟꯗꯦꯕ ꯑꯗꯨ ꯆꯥꯔꯒ ꯑꯇꯣꯞꯄ ꯑꯃꯒ ꯄꯛꯅꯗꯕ ꯑꯃꯒ ꯀꯣ ꯁꯁꯇ ꯅꯕꯗꯣ ꯑꯣ ꯍꯧꯖꯤꯛꯀꯥꯟꯁꯨ ꯍꯥꯏꯗꯅ ꯀꯔꯣꯔ ꯑꯈꯥꯕꯤ ꯆꯥꯕ ꯅꯨꯃꯤꯠ ꯕꯦꯂꯦꯟꯗ꯭ꯔꯤ ꯆꯥꯒꯅꯨꯒ ꯍꯥꯏꯕ ꯂꯩꯌꯦꯕ
ꯑꯣ
ꯐꯠꯇ ꯌꯦꯅ
ꯎꯝ
ꯑꯩꯈꯣꯏ ꯃꯩꯇꯩꯗꯒ ꯍꯥꯏꯅꯕ ꯌꯦꯦꯝꯕꯧꯅꯕꯒꯥꯏꯕꯗꯣ
ꯑꯧ ꯌꯦꯝꯕꯧꯅꯕ ꯍꯥꯏꯅ
ꯆꯥꯛ ꯀ ꯊꯣꯡꯉꯥꯕꯣ
ꯆꯥꯛꯁꯦ ꯊꯣꯡꯗ꯭ꯔꯤꯌꯦ ꯉꯥꯏꯍꯥꯛ ꯂꯩꯔꯒ ꯊꯣꯡ ꯈꯣꯏꯒꯦ ꯑꯁꯣꯝꯒꯦ ꯑꯩꯈꯣꯏꯗꯦ ꯀꯔꯤꯅꯣ ꯇꯥꯏꯕ ꯑꯁꯣꯃꯒꯦ ꯑꯦꯡꯈꯣꯜꯒꯤ ꯍꯤꯡꯒꯣꯜꯗꯣ ꯂꯩꯇ꯭ꯔꯦ ꯌꯨꯝꯗꯗꯤ ꯍꯤꯡꯒꯣꯜꯗꯣ ꯊꯥꯐꯝꯗꯣ ꯂꯩꯇꯕꯅꯤꯅ ꯑꯁꯣꯝꯒꯤ ꯑꯩꯈꯣꯏꯒꯤ ꯂꯧꯕꯨꯛ ꯂꯣꯝꯗ ꯍꯤꯡꯒꯣꯜ ꯃꯆꯥ ꯑꯃ ꯂꯩꯌꯦ ꯑꯗꯨꯗ ꯍꯟꯖꯥꯡꯁꯦ ꯌꯥꯝꯗꯕꯤꯗ ꯈꯖꯤꯛ ꯊꯥꯏꯌꯦ ꯈꯔ ꯈꯔ ꯃꯌꯥꯟ ꯃꯌꯥꯟ ꯑꯗꯒꯤ ꯀꯩꯅꯣ ꯇꯧꯒꯦꯅ ꯑꯩꯈꯣꯏꯁꯨ ꯕꯣꯔꯥ ꯍꯧꯒꯦꯅꯅꯦ ꯅꯥꯀꯨꯞꯄꯤ ꯈꯔ ꯂꯦꯟꯒꯦꯅ ꯁꯨꯝ ꯆꯠꯂꯤ
ꯑꯣ ꯐꯩꯅꯦ ꯀꯩ ꯀꯩꯖ ꯊꯥꯒꯦ ꯅꯠꯇꯌꯥ
ꯍꯟꯗꯛꯁꯦ ꯃꯥꯏꯔꯦꯟ ꯑꯗꯨꯝ ꯊꯥꯏꯌꯦꯀꯣ ꯑꯗꯨꯝ ꯄꯥꯜꯂꯦ ꯐꯖꯅ ꯚꯦꯂꯟꯗ꯭ꯔꯤꯒꯗꯤ ꯑꯗꯨꯝ ꯆꯥꯕ ꯉꯝꯗꯦ ꯑꯗꯨꯝ ꯄꯥꯜꯂꯦ ꯑꯗꯩ ꯃꯣꯔꯣꯛ ꯑꯇꯦꯛ ꯄ ꯑꯗꯒꯤ ꯍꯋꯥꯏ ꯍꯋꯥꯏ ꯑꯁꯥꯡꯕꯤꯁꯤ ꯐꯖ ꯆꯥꯔꯦ ꯑꯩꯈꯣꯏꯐꯧꯗ ꯆꯥꯕ ꯉꯝꯗ꯭ꯔꯦ ꯑꯗꯒꯤ ꯀꯩ ꯀꯩꯅꯣ ꯌꯦꯟꯗꯦꯝ ꯑꯗꯒꯤ ꯄꯥꯡꯈꯣꯛꯇꯣ ꯄꯥꯟ ꯍꯥꯏꯗꯣꯏꯔꯥ ꯈꯪꯗ꯭ꯔꯦꯅꯦ ꯆꯥꯕꯗꯗꯤ ꯄꯥꯡꯈꯣꯛ ꯆꯥꯏꯗ ꯗꯅ ꯑꯃ ꯆꯥꯕꯤꯗꯣ ꯑꯗꯨ ꯑꯗꯨꯗꯒꯤ ꯑꯗꯨꯃꯥꯏꯅ ꯇꯧꯋꯦ ꯌꯥꯝꯅ ꯆꯥꯎꯅ ꯊꯥꯕꯗꯤ ꯅꯠꯇꯦꯗ
ꯎꯝ ꯍꯪꯒꯥꯒꯥꯗꯤ ꯊꯥ ꯇꯕ
ꯍꯪꯒꯥꯝꯁꯦ ꯑ ꯍꯪꯒꯥꯝꯁꯦ ꯏꯪꯅꯝꯇ ꯊꯩꯌꯦꯕ ꯑꯗ ꯁꯨꯝ ꯂꯩꯍꯧꯕ ꯈꯣꯠꯍꯧꯕ ꯍꯥꯏꯗꯣꯏꯔꯥ ꯄꯥꯝꯕꯤ ꯑꯣꯏꯅ ꯍꯦꯛꯍꯧꯗꯕꯩ ꯈꯤꯇꯪ ꯂꯤꯔꯒ ꯍꯧꯕꯗꯣ ꯑꯗꯨꯗꯨꯗꯒꯤ ꯃꯀꯥ ꯑꯣꯏꯅ ꯍꯦꯛꯛꯑꯒ ꯈꯔ ꯑꯗꯣ ꯃꯇꯝ ꯅꯠꯇꯕꯅꯔ ꯀꯔꯤꯅꯣ ꯈꯥꯇꯛ ꯈꯥꯇꯛ ꯇꯧꯋꯦ ꯍꯧꯖꯤꯛꯀꯥꯟꯁꯦ
ꯍꯪꯒꯥꯝꯗꯣ ꯀꯟꯕ꯭ꯔꯕ
ꯀꯟꯕꯗꯤ ꯑꯣꯏꯗꯤꯌꯦ ꯑꯩꯈꯣꯏ ꯅꯍꯥꯟ ꯆꯥꯏꯌꯦꯕꯀꯣ ꯑꯗ ꯀꯟꯕꯗꯤ ꯑꯣꯏ ꯑꯗꯨꯒ ꯈꯤꯇꯪ ꯆꯛ ꯆꯠꯄ ꯌꯥꯝ ꯈꯥꯕꯗꯤ ꯅꯠꯇꯦ ꯈꯤꯇꯪ ꯈꯥꯕꯗꯣ
ꯑ ꯎꯝ
ꯍꯪꯒꯥꯝ ꯃꯈꯥꯒꯤꯁꯨ ꯑꯗꯨꯝ ꯂꯩꯕꯅꯤ ꯃꯈꯜ
ꯝ ꯍꯟꯗꯛꯀꯤ ꯑꯗꯒꯤ ꯊꯥꯡꯖꯤꯡꯗꯣ꯫ ꯑꯁ ꯑꯩꯗꯤ ꯃꯤꯗꯤ ꯑ ꯅꯣꯏ ꯈꯪꯗꯦꯗ ꯃꯤꯁꯨ ꯑꯣꯏꯔꯝꯅꯤ ꯑꯔꯨꯕꯗꯣ ꯏꯔꯣꯟꯝꯕꯗꯒ ꯁꯨꯝ ꯆꯥ ꯑꯥꯏꯕ ꯈꯠꯄꯗ ꯆꯥꯅꯩꯗꯅ ꯍꯥꯏꯗꯤ ꯐꯨꯠꯄꯗ ꯍꯥꯞꯄ ꯏꯔꯣꯜꯂꯁꯨ ꯐꯨꯠꯄꯗ ꯍꯥꯞꯄꯤ ꯀꯥꯡꯁꫭꯏꯗ ꯈꯤꯖꯤꯛ ꯍꯥꯞꯄꯤꯗꯣ꯫ ꯑꯗꯨꯅ ꯍꯦꯟꯅ ꯕ ꯍꯥꯎꯋꯏꯅꯦ꯫
ꯍꯥꯎꯕꯅꯦ ꯑꯗꯨꯁꯨ ꯑꯗꯨꯅ ꯇꯨꯄꯗꯁꯨꯥ ꯍꯥꯎꯕ꯫
ꯃꯇꯝ ꯑꯣꯏꯕꯅꯔ ꯈꯪꯗꯦ꯫ ꯀꯥ ꯍꯦꯛꯇ ꯀꯩꯅꯣ ꯂꯩꯁꯨ ꯍꯦꯛꯇ ꯍꯟꯗꯛꯁꯦ ꯗꯥꯎ ꯌꯥꯗꯕ ꯍꯥꯏꯗꯣꯏ꯭ꯔꯥ ꯈꯪꯗꯦ ꯑꯔꯨꯕꯗꯣ꯫ ꯑꯔꯨꯕ ꯍꯥꯏꯗꯥꯏꯅꯦ ꯑꯗꯨ ꯍꯦꯛꯇ ꯇꯥꯕ ꯑꯗꯨꯗꯤ ꯐꯨꯠꯄꯁꯨ ꯀꯩꯁꯨ ꯍꯥꯎꯗꯦꯗꯅ꯫ ꯑꯗꯒꯤ ꯊꯥꯏꯅꯗꯤ ꯊꯥꯡꯖꯤꯡꯗꯣ ꯀꯩꯅꯣ ꯇꯧꯋꯤꯅ ꯝ ꯐꯗꯤ ꯐꯤ ꯑꯃꯗꯒ ꯐꯗꯤ ꯑꯃꯗꯒ ꯌꯣꯝꯑꯒ ꯑꯥ ꯈꯣꯟꯖꯩꯅꯒ ꯀ ꯀ ꯁꯨꯒꯥꯏꯔꯒ ꯑꯉꯧꯕ ꯉꯥꯛꯇ ꯊꯣꯛꯂꯛꯄꯗꯣ
ꯑꯗꯥꯏꯅ ꯆꯥꯕ ꯑꯉꯥꯡ ꯑꯣꯏꯔꯤꯉꯩ ꯍꯧꯖꯤꯛꯇꯤ ꯆꯥꯗ꯭ꯔꯤ ꯑꯉꯥꯡ ꯑꯣꯏꯔꯤꯉꯩꯗꯗꯤ ꯆꯥꯏ ꯌꯥꯝꯅ ꯑꯗꯥꯏꯅ꯫
ꯑꯥ ꯇꯪꯈꯥꯏ ꯌꯥꯝꯃꯜꯂꯦ꯫
ꯅꯣꯏꯒꯤ ꯃꯥ ꯂꯝꯗꯒ ꯍꯧꯕ ꯀꯩꯅꯣꯗꯣ ꯈꯪꯕ꯭ꯔꯣ꯫ ꯑꯃ ꯃꯨꯔꯨꯝ-ꯃꯨꯔꯨꯝ ꯇꯧꯕꯗꯣ꯫ ꯂꯝꯗꯒ ꯍꯧꯕ ꯃꯔꯨꯝ ꯃꯔꯨꯝꯗꯨ ꯅꯣꯏ ꯀꯃꯥꯏꯅ ꯆꯥꯒꯦ꯫
ꯀꯔꯝꯕꯅꫭ ꯅꫭꯡꯃꫭꯝ ꯍꯥꯥꯏꯁꯦ꯫
ꯑꯃ ꯂꯝꯗꯒ ꯑꯃ ꯂꯩ ꯄꯨꯝꯈꯥꯡꯒ ꯃꯥꯟꯕꯗꯣ꯫
ꯀꯥꯡꯍꯧ ꯌꯥꯕꯗꫭꯔꫭ꯫
ꯑꯥ ꯑꯥ ꯀꯥꯡꯍꯧꯒ ꯆꯥ ꯌꯥꯏ ꯍꯥꯏꯌꯦ ꯑꯗꯣ꯫
ꯆꯥꯎꯕꯗꯣ ꯅꯠꯇ꯭ꯔꯣ ꯃꯄꯣꯛ ꯆꯥꯎꯕꯗꯣ꯫
ꯑꯥ ꯈꯠ ꯆꯥꯎꯈꯠꯄꯗꯨ ꯑꯗꯨ ꯀꯩ ꯃꯃꯤꯡ ꯀꯧꯒꯦ ꯈꯪꯕ꯭ꯔꯥ꯫
ꯃꯃꯤꯡꯗꯤ ꯈꯪꯗꯌꯤꯦ ꯑꯩꯁꯨꯨ꯫
ꯑꫭ ꯀꯥꯡꯉꯧ ꯆꯥꯔꯕꫭ꯫
ꯀꯥꯡꯍꯧꯗꯤ ꯆꯥꯔꯦ ꯍꯥꯎꯋꯦ ꯑꯗꯣ ꯀꯥꯡꯍꯧ ꯉꯥꯔꯤꯒ ꯊꯥꯛ ꯉꯧ ꯌꯥ ꯃꯅꯦꯕꯗꯨꯝ
ꯑꯣ ꯑꯗꯨ ꯉꯥꯛꯇꯀꯩ ꯍꯥꯞꯄ ꯉꯧꯗꯣꯏꯅꯣ꯫
ꯑꯗꯨꯒ ꯑꯂꯨꯒ ꯉꯧꯋꯦ ꯑꯈꯣꯏꯅ ꯉꯧꯕ ꯀꯥꯟꯗꯗꯤ꯫
ꯎꯝ ꯑꯩꯗꯤ ꯆꯥꯗ꯭ꯔꯤꯕ ꯑꯗꯨꯃꯥꯏꯅ ꯉꯧꯔꯒꯗꯤ ꯑꯗ ꯃꯤꯅ ꯃꯣꯔꯣꯛ ꯃꯦꯄꯗꯁꯨ ꯀꯣꯠꯄ ꯌꯥꯏꯅ ꯑꯃ ꯒꯗꯤ ꯀꯣꯠꯈ꯭ꯔꯦꯕ ꯑꯗꯨ ꯑꯗꯥꯏꯅ ꯀꯣꯜ ꯆꯥꯗꯨꯗꯤ ꯍꯩꯇꯦꯕ꯫ ꯑꯗ ꯀꯥꯡꯉꯧꯗꯨ ꯉꯧ ꯀꯥꯡꯉꯧꯗꯨꯗꯤ ꯆꯥꯗ꯭ꯔꯤ ꯑꯗ ꯀꯃꯥꯏꯅ ꯉꯧ ꯁꯨ ꯈꯪꯗꯕ ꯁ꯭ꯋꯥꯏꯗꯁꯨ ꯃꯪꯄꯥꯟ ꯄꯥꯟꯕ ꯑꯣꯏꯗꯦꯗꯅ꯫ ꯑꯗꫭ
ꯑꯗꯒꯤ ꯀꯩꯅꯣꯒꯗꯣ ꯀꯃꯥꯏꯅ ꯁꯦꯝꯒꯦ ꯈꯪꯕ꯭ꯔꯣ ꯀꯔꯤ-ꯀꯔꯤ ꯁꯨꯛꯇꯥꯅꯤ ꯍꯥꯏꯕꯗꯣ꯫
ꯑꯗꯨꯅꯅꯦ ꯅꯣꯡꯃꯪ ꯈꯥ ꯃꯅꯥꯅ ꯉꯧꯔꯒ ꯊꯥꯎ ꯉꯧꯔꯒ ꯆꯤꯅꯤ ꯊꯥꯒ ꯉꯧꯕ
ꯉꯧꯔꯒ ꯑꯗꯨꯝ ꯂꯣꯏꯁꯟꯗꯣꯏꯔꯕ
ꯉꯧꯔꯒ ꯃꯍꯤ ꯈꯤꯇꯪ ꯍꯥꯞ ꯃꯍꯤ ꯍꯥꯞꯄꯁꯨ ꯌꯥꯏ ꯍꯥꯞꯇ꯭ꯔꯁꯨ ꯌꯥꯏꯗ ꯑꯗꯨꯝ ꯅꯝ ꯘꯥꯏꯔꯒꯅꯦꯀꯣ ꯑ ꯀꯨꯞꯅ ꯀꯨꯞꯅ ꯍꯥꯟꯅ ꯁꯣꯏꯔꯅꯤꯗꯅ ꯅꯣꯃꯪꯈꯥꯁꯦ ꯑꯗꯨꯒ ꯊꯥꯎ ꯉꯧꯔꯒ ꯃꯍꯤ ꯍꯥꯞꯄꯒ ꯂꯣꯜꯂꯒ ꯄꯣꯠꯇꯨ ꯄꯦꯊꯣꯛꯍꯜꯂꯒ ꯃꯍꯤꯗꯨ ꯅꯪꯁꯤꯟꯅ ꯇꯧꯕꯩ ꯋꯥꯅꯤꯗ ꯎꯝ ꯆꯤꯅꯤ ꯊꯥꯛꯇꯣꯏꯅꯤ
ꯍꫭꯏꯅꯦ ꯆꯥꯕꯗ ꯐꯖ ꯌꯨ ꯑꯗꯨꯃꯥꯏꯅ ꯌꯨꯝꯗꯗꯤ ꯆꯥꯗ꯭ꯔꯤꯕ ꯃꯣꯏꯒꯤ ꯎꯁꯣꯛꯞ ꯀꯨꯝꯕ ꯇꯧꯕꯗ ꯊꯦꯡꯅꯈ꯭ꯔꯦꯕ ꯑꯗꯨꯁꯨ ꯄꯥꯡ ꯄꯥꯡ ꯊꯦꯡꯅꯗꯦꯕ ꯑꯃꯨꯛ ꯑꯅꯤꯔꯛꯇꯪ ꯊꯦꯡꯅꯗ ꯉꯥꯏꯔꯤꯕꯗ ꯃꯤ ꯍꯥꯏ ꯃꯤ ꯆꯥꯕ ꯌꯥꯎꯋꯤ ꯆꯥꯗꯕ ꯌꯥꯎꯏꯀꯣ ꯑꯗꫭ ꯑꯩꯗꯤ ꯈꯪꯗꯦ ꯈꯖꯤꯛꯀ ꯆꯥꯕꯗꯣ ꯊꯨꯝꯐꯦꯠꯀ ꯇꯧꯔꯒ ꯍꯥꯎꯕꯗꯣ
ꯑꯩꯗꯦ ꯍꯩꯅꯗꯦ
ꯎꯝ ꯑꯗꯨꯅꯦ ꯃꯤ ꯍꯩꯅꯩ ꯍꯥꯏ ꯈꯔ ꯑꯃ ꯍꯩꯅꯗꯦ ꯍꯥꯏꯕ ꯑꯗꯨ ꯑꯩꯗꯤ ꯍꯥꯎꯋꯦꯕ ꯊꯨꯝꯐꯦꯠꯀ ꯇꯧꯔꯒ
ꯑꯣ ꯃꯤ ꯃꯤꯒꯤꯅꯤ ꯑꯇꯣꯞꯄ ꯈꯥꯃꯦꯟ ꯑꯈꯥꯕꯤ ꯀꯥꯔꫭ ꯈꯥꯕꯤ ꯑꯗꯨꯝꯕꯗꯨꯗꯤ ꯂꯣꯏ ꯍꯩꯅꯩꯌꯦꯕꯀꯣ ꯑꯗꯨꯃꯗꯤ ꯀꯌꯥ ꯍꯥꯏꯅꯗꯦ
ꯑꯗꯩ ꯆꯥꯕꯗ ꯍꯥꯏꯔꯦ ꯑꯩꯗꯤ ꯑꯁ ꯅꯪ ꯃꯦꯔꯥꯃꯦꯁ ꯄꯜꯂꯛꯄꯗꯩꯅꯦꯕ ꯑꯩ ꯃꯦꯔꯥꯃꯦꯁꯀꯤ ꯑꯩꯅ ꯍꯥꯟꯗꯤ ꯆꯥꯅꯤꯡꯉꯝꯗꯝꯅꯦ ꯍꯧꯖꯤꯛꯇꯤ ꯆꯥꯅꯤꯡ ꯆꯥꯅꯤꯡꯕ ꯃꯌꯥꯝ ꯂꯩ ꯑꯃ ꯀꯔꯤ ꯄꯀꯧꯔꯥ ꯑꯊꯨꯝꯕꯤꯗꯣ ꯄꯣ ꯑꯟꯗꯦ ꯍꯥꯏꯕ ꯍꯩꯇ꯭ꯔꯦꯅꯦ ꯄꯀꯧꯔꯥꯏ ꯑꯥ ꯃꯣꯗꯨꯖꯥꯟ ꯑꯗꯨꯁꯨ ꯌꯥꯝ ꯆꯥꯅꯤꯡꯉꯦ ꯀꯃꯥꯏꯅ ꯍꯧꯒꯦꯗꯣ ꯈꯪꯗꯕ
ꯑꯗꯨꯁꯨ ꯍꯧꯖꯤꯛꯀꯤ ꯕꯣꯔꯥ ꯍꯧꯗꯣꯏꯅꯤꯗꯅꯀꯣ ꯕꯣꯔꯥ ꯕꯣꯔꯥ ꯑꯩꯈꯣꯏꯒꯤ ꯄꯀꯧꯔꯥꯗꯧꯅ ꯕꯣꯔꯥ ꯍꯧꯔꯅꯤꯗꯅ ꯑꯗꯨꯒ ꯃꯆꯜꯁꯦ ꯊꯨꯃꯤꯁꯦ ꯁꯪꯒꯣꯝ ꯍꯥꯞꯇꯣꯏꯅꯦꯕ ꯆꯤꯅꯤ ꯁꯪꯒꯣꯝ ꯊꯥꯛꯇꯣꯏꯅꯦꯕ ꯑꯗꯨꯒ ꯎꯝ ꯑꯗ ꯇꯣꯔ ꯈꯣꯡꯗ꯭ꯔꯨꯝ ꯀ ꯍꯧꯗꯣꯏꯅꯦꯕ ꯈꯣꯡꯗ꯭ꯔꯨꯝꯒ ꯊꯣꯡꯗꯣꯏꯅꯦꯕ ꯑ ꯅꯠꯇꯦ ꯕꯣꯔꯥ ꯃꯇꯨꯝꯗꯨꯅ ꯕꯣꯔꯥ ꯑꯗꯨꯝ ꯊꯨꯝ ꯊꯥꯛꯑꯒ ꯍꯧꯗꯣꯏꯅꯦ ꯕꯣꯔꯥꯗꯤ ꯆꯤꯅꯤ ꯊꯥꯛꯑ ꯍꯧꯗꫭꯏ ꯅꯠꯇꯦꯕ ꯃꯣ ꯊꯨꯝ ꯈꯤꯇꯪ ꯊꯥꯛꯇꯣꯏꯅꯦ ꯑꯗꯨꯗꯨꯒ ꯕꯣꯔꯥ ꯍꯧꯕꯗꯧꯅ ꯑꯪ ꯃꯔꫭꯏ ꯃꯄꯥꯡ‌ꯍꯥꯞꯇꯕꯤꯗ ꯑꯗꯨꯅ ꯕꯦꯁꫭꯟ ꯗꯪ ꯗ ꯁꫭꯗꯥ ꯕꯩꯒꯞ ꯍꯥꯞꯄꯅꯤ ꯊꯨꯝ ꯍꯥꯞꯄꯅꯤ ꯑꯗꯨꯗꯨꯒ ꯍꯧꯗꯣꯏꯕ ꯆꯝꯅ ꯑꯗꯨꯒ ꯎꯝ ꯀꯩꯅꯣꯁꯦ ꯈꯣꯡꯗ꯭ꯔꯨꯝꯁꯦ ꯍꯥꯟꯅ ꯊꯥꯎ ꯈꯤꯇꯪ ꯉꯧꯔꯒ ꯊꯣꯡꯉꯅꯦꯕ ꯃꯥꯁꯦ
ꯑꯥ
ꯌꯥꯎꯗꯕꯤꯗ ꯈꯤꯇꯪ ꯌꯥꯝꯗꯕꯤꯗ ꯑꯗꯨꯒ ꯊꯣꯉꯒ
ꯊꯣꯡꯉꯒ ꯍꯥꯏꯁꯦ ꯑꯗꯨꯝ ꯁꯪꯒꯣꯝꯒꯨꯝꯕ ꯆꯤꯅꯤꯗꯨꯗ ꯐꯨꯠꯇꯣꯏꯔ ꯊꯥꯎ ꯑꯃꯨꯛ ꯉꯧꯗꫭꯏꯔꫭ
ꯊꯥꯎ ꯑꯣꯏꯅ ꯉꯧꯗꯣꯏꯅꯤ ꯈꯤꯇꯪ ꯇꯤꯜꯍꯧꯅ ꯇꯧꯔꯒꯅꯦ ꯅꯥꯀꯨꯞꯄꯤꯅ ꯑꯣꯏꯔꯁꯨ ꯌꯥꯏ ꯈꯤꯇꯪ ꯈꯛ ꯇꯧꯔꯒ ꯉꯧꯔꯅꯦꯕꯀꯣ ꯑꯗꯨꯒ ꯎꯝ ꯍꯥꯟꯅ ꯈꯣꯡꯗ꯭ꯔꯨꯝꯁꯦ ꯉꯧꯔꯅꯤ ꯑꯗꯨꯗꯨꯒ ꯁꯪꯒꯣꯝ ꯃꯍꯤ ꯍꯩꯖꯜꯂꯒ ꯂꯣꯟꯗꫭꯏꯕ
ꯑꯣ
ꯑꯗꯨꯒ ꯆꯤꯅꯤꯒ ꯁꯪꯒꯣꯝꯒꯁꯤ ꯍꯥꯟꯅ ꯂꯣꯟꯊꯣꯛꯑꯒ ꯗꫭꯏꯃꯤ ꯑꯥ ꯑꯥ ꯗꯨ ꯂꫭꯜꯂ ꯀꯥꯟꯗ ꯃꯨꯜ ꯃꯨꯜꯂꯦ ꯍꯥꯏꯔꯀꯥꯟꯗ ꯑꯃꯨꯛ ꯀꯩꯅꯣꯁꯦ ꯍꯥꯞꯆꯟꯕ ꯕꯣꯔꯥꯁꯦ ꯍꯥꯞꯆꯤꯜꯂꯒ ꯉꯍꯥꯛ ꯂꫭꯟ
ꯑꯃꯨꯛ ꯁꯧꯍꯟꯗꯣꯏꯔꯕ
ꯑꯥ ꯕꫭꯔꯥ ꯍꯥꯞꯄꯒꯤ ꯁꯧꯍꯟ ꯑꯥ
ꯎꯝ
ꯏꯟꯖꯥꯡꯒꯤꯗꯤ ꯆꯥꯕ ꯊꯛꯄꯒꯤꯗꯤ ꯃꯈꯟ ꯃꯈꯜꯁꯦ ꯂꯣꯏꯅ ꯈꯔ ꯗꯪꯉꯦ
ꯑꯗꯨ ꯑꯝꯇꯪ ꯇ꯭ꯔꯥꯏ ꯇꯧꯒꯦ ꯃꯊꯪ ꯑꯃꯨꯛ ꯑꯩ ꯊꯣꯡꯉꯝꯗꯥꯏꯗꯣ ꯑꯩꯅ ꯈꯪꯗꯕ ꯂꯩꯕꯗꯣ ꯑꯗ ꯍꯥꯡꯉꯛꯀꯦ ꯉꯁꯤꯒꯤꯗꯤ
ꯍꯣꯏ ꯍꯉꯛꯑꯣ
ꯎꯝ ꯆꯝ ꯊꯝ
ꯍꯣꯏ ꯍꯣꯏ ꯍꯣꯏ